ꯑꯥ ꯊꯣꯛꯣꯛ ꯇꯥꯕ꯭ꯔꯣ
ꯑꯣ ꯇꯥꯏ ꯇꯥꯏ
ꯎꯝ ꯀꯩꯅꯣꯝꯇ ꯍꯪꯒꯦ ꯇꯧꯕꯒꯤꯅꯦ
ꯑ ꯑꯌꯣ
ꯑꯩꯈꯣꯏ ꯃꯅꯤꯄꯨꯔꯒꯤ ꯑꯩꯈꯣꯏꯒꯤ ꯇꯨꯔꯤꯁ ꯏꯁꯄꯣꯠꯁꯤꯡꯁꯤꯕꯨ ꯍꯥꯏꯗꯤ ꯑꯩꯈꯣꯏꯒꯤ ꯂꯝ ꯀꯣꯏꯕ ꯌꯥꯕ ꯃꯐꯝ ꯍꯥꯏꯕ ꯇꯥꯏ ꯃꯌꯥꯝ ꯁꯨꯝ ꯂꯩꯇ꯭ꯔꯅꯦ ꯑ ꯀꯥꯏ ꯀꯥꯏꯗꯅ ꯍꯦꯟꯅ ꯀꯩꯅꯣ ꯆꯠꯅꯒꯦ ꯍꯧꯖꯤꯛꯁꯦ
ꯍꯧꯖꯤꯛ ꯍꯧꯖꯤꯛꯁꯦ ꯋꯦꯗꯔꯁꯦ ꯍꯥꯏꯔꯁꯨ ꯁꯥꯕꯕꯁꯤ ꯈ ꯍꯦꯟꯒꯠꯂꯛꯄꯅꯦ ꯑꯌꯥꯝꯕꯅ ꯏꯁꯤꯡ ꯂꯩꯕ ꯃꯐꯝ ꯖꯒꯥꯁꯤꯗ ꯑꯣꯏꯅ ꯂꯣꯏ ꯆꯠꯅꯔꯦ ꯍꯥꯏꯇꯥꯔꯦ ꯆꯤꯡꯌꯥ ꯁꯤꯗꯩꯗ ꯑꯗꯒꯤ ꯁꯝ ꯁꯅ ꯂꯣꯛꯇꯥꯛ ꯄꯥꯠꯇ ꯍꯥꯏꯇꯥꯔꯦ
ꯎꯝ
ꯁꯤꯗ ꯑꯣꯏꯅ ꯃꯌꯥꯝꯗꯣ ꯂꯣꯏ ꯆꯠꯅꯔꯦ ꯑꯌꯥꯝꯕꯗꯣ
ꯑꯗꯣ ꯑꯩꯈꯣꯏ ꯂꯩꯀꯥꯏꯒꯤꯅꯦ
ꯍꯝ ꯍꯣꯏ
ꯏꯁꯀꯔꯁꯟ ꯑꯃꯁꯨꯡ ꯆꯠ ꯁꯦꯅ ꯁꯤꯟꯕ
ꯎꯝ
ꯑꯗꯨꯒꯤꯗꯨ ꯏꯁꯄꯣꯔꯠꯁꯤꯡꯗꯣ ꯍꯥꯟꯅ ꯑꯩꯈꯣꯏꯅ ꯌꯥꯊꯣꯛꯑꯒ
ꯎꯝ
ꯑꯗꯒꯤ ꯆꯠꯀꯗꯕ ꯑꯩꯈꯣꯏꯒꯤ ꯃꯤꯁꯤꯡꯁꯤ ꯁꯤꯗꯩꯗ ꯁꯤ ꯏꯁꯄꯣꯔꯠꯁꯤꯅꯤ ꯁꯤ ꯖꯒꯥ ꯆꯠꯀꯗꯕꯅꯤ ꯑꯍꯅꯆꯤꯡꯗꯨꯗ ꯍꯥꯟ ꯃꯥꯡꯖꯧꯅꯅ ꯈꯪꯍꯟꯈꯤꯗꯧꯕ
ꯍꯁꯤ ꯌꯥꯏ
ꯑꯗꯣ ꯏꯁꯄꯣꯔꯠꯁꯦ ꯃꯐꯝꯗ ꯆꯔꯥꯎ ꯀꯌꯥꯃꯨꯛ ꯅꯪꯒꯅꯤ ꯆꯥꯔ ꯁꯨꯝ ꯆꯠꯅꯁꯤ ꯃꯉꯥ ꯑꯍꯨꯝ ꯃꯉꯥꯒꯨꯝꯕ ꯌꯥꯅꯤꯉ
ꯎꯝ ꯍꯣꯏ ꯑꯗꯨꯃꯥꯏꯅ ꯑꯗꯨꯝ ꯍꯥꯏꯇꯥꯔꯦ
ꯑ ꯀꯥꯏ ꯀꯥꯏꯗ ꯁꯨꯝ ꯆꯠꯄ ꯌꯥꯕꯒꯤ ꯍꯥꯏꯐꯦꯠꯇ ꯍꯥꯏꯔꯛꯅꯦ
ꯏꯍ ꯍꯧꯁꯦꯗꯣ ꯂꯣꯛ ꯇꯥꯛꯄꯁꯤ ꯌꯥ ꯍꯧ ꯎꯆꯕꯁꯤ ꯀꯩꯅꯣ ꯆꯤꯡ ꯈꯥꯕ ꯌꯥꯝ ꯀꯟꯅ ꯆꯠꯅꯕꯤ ꯑꯃ ꯂꯩꯔꯤꯁꯤꯅꯀꯣ
ꯑꯥ
ꯎꯝ ꯁꯤꯁꯨ ꯑꯗꯨꯝ ꯍꯥꯏꯗꯤ ꯑꯗꯨꯋꯥꯏꯒꯤ ꯑꯅꯛ ꯑꯅꯛꯄ ꯖꯒꯥꯁꯤꯡꯗ ꯍꯥꯏꯇꯥꯔꯦ ꯑꯗꯨꯝ ꯆꯠꯄ ꯀꯩꯝ ꯀꯥꯏꯗꯦ
ꯎꯝ ꯑ ꯑꯩꯈꯣꯏꯒꯤ ꯍꯧꯖꯤꯛ ꯍꯣꯏ ꯌꯦꯡꯉꯩꯁꯦ ꯃꯌꯥꯝ ꯁꯨꯝ ꯇꯥꯕꯗꯅꯦ
ꯎꯝ
ꯑꯩꯈꯣꯏꯒꯤ ꯍꯧꯖꯤꯛꯀꯤ ꯑꯩꯈꯣꯏꯒꯤ ꯑꯋꯥꯡ ꯄꯣꯠꯁꯪꯐꯝꯝ ꯗ ꯂꯩꯕ ꯑꯩꯈꯣꯏꯒꯤ ꯋꯥꯇꯔ ꯄꯥꯔꯛꯇꯣ
ꯎꯝ
ꯑꯗꯨꯝꯕꯁꯨ ꯌꯥꯝ ꯍꯥꯏꯅꯕ ꯍꯧꯖꯤꯛꯁꯦ ꯑꯗꯨꯝ ꯆꯠꯂꯨ ꯈꯣꯠꯂꯨ ꯀꯥꯂꯦꯟꯉꯣꯏꯗ ꯉꯁꯥꯏ ꯀꯥꯂꯦꯟꯒꯣꯏꯕꯅꯤꯅ ꯑꯗꯨ ꯆꯠꯂꯒ ꯑꯉꯥꯡꯁꯤꯡ ꯑꯍꯟꯁꯤꯡ ꯍꯥꯏꯕ ꯇꯥꯏꯀꯣ
ꯎꯝ
ꯑꯗꯣ ꯑꯉꯥꯡꯁꯤꯡꯒꯤ ꯂꯨꯖꯟ ꯃꯈꯐꯝ ꯑꯃ ꯌꯥꯎꯋꯤꯗꯅꯀꯣ ꯑꯗꯣ
ꯍꯣꯏ ꯌꯥꯎꯋꯦ ꯌꯥꯎꯋꯦ
ꯑꯗꯨꯁꯨ ꯍꯥꯏꯅꯩ ꯑꯗꯨꯒ ꯖꯨꯁꯤ ꯖꯨꯗꯤ ꯃꯍꯧꯁꯥ ꯑꯗꯨꯝ ꯆꯠꯅꯩ ꯃꯍꯧꯁꯥꯗꯤ ꯑꯗꯨꯝ ꯖꯨꯁꯤ ꯑꯗꯨ ꯀꯃꯥꯏꯅ ꯇꯥꯒꯜꯂꯤꯣ ꯌꯥꯝꯕꯅ ꯖꯨꯀꯥꯏꯗꯦ ꯈꯜꯂꯦꯕꯀꯣ ꯀꯣꯏꯅꯁꯤꯃ ꯈꯥꯂꯖ ꯨꯅꯦꯛ ꯀꯪꯂꯥꯅꯦ ꯍꯧꯖꯤꯛꯀꯤ ꯍꯥꯏꯔꯤꯕ ꯑꯋꯥꯡꯕꯊꯣꯡ ꯂꯩꯕ ꯋꯥꯇꯔ ꯄꯥꯔꯛꯁꯤꯅꯦ ꯑꯗꯨꯒ ꯑꯩꯈꯣꯏꯒꯤ ꯁꯉꯥꯏꯊꯦꯟ ꯂꯩꯕ ꯒꯥꯔꯗꯦꯟ ꯑꯃꯀꯣ ꯑꯗꯨꯁꯨ ꯑꯗꯨꯝ ꯀꯥꯎꯞꯊꯣꯛꯈ꯭ꯔꯦꯀꯣ ꯑꯗꯨꯃ ꯑꯗꯨꯒ ꯍꯦꯗ ꯂꯩꯕ ꯁꯥꯏꯟꯁ ꯃ꯭ꯌꯨꯖꯤꯌꯝ ꯑꯗꯨꯁꯨ ꯃꯌꯥꯝ ꯆꯟꯅꯅꯕ ꯑꯗꯨꯒ ꯖꯨ ꯑꯗꯨꯒ ꯅꯪꯕꯨꯣꯟ ꯂꯩꯕ ꯑꯩꯈꯣꯏꯒꯤ ꯖꯦꯛ ꯒꯥꯔꯗꯦꯟ ꯑꯗꯨꯗꯒꯤ ꯂꯧꯀꯣꯏ ꯄꯥꯠꯅꯆꯤꯡꯕ ꯃꯊꯪ ꯃꯊꯪ ꯃꯌꯥꯝ ꯂꯩꯗꯅꯀꯣ ꯑꯗꯨꯒ ꯅꯣꯔꯩ ꯅꯣꯔꯤ ꯀꯩꯅꯣ ꯍꯥꯏꯗꯅ ꯎꯃ ꯍꯥꯏꯔ ꯂꯣꯏꯔꯦꯕ ꯑꯩꯈꯣꯏꯒꯤ ꯂꯣꯛꯇꯥꯛꯇ ꯂꯩꯕꯀꯣ ꯂꯣꯛꯇꯥꯛ ꯄꯥꯠ ꯁꯦꯟꯗꯥꯟ ꯅꯠꯇꯕ ꯑꯃ ꯂꯩꯕ ꯑꯃ ꯍꯥꯏꯅꯕ ꯑꯗꯣ ꯑꯩꯈꯣꯏꯅ ꯆꯠꯒꯦ ꯈꯜꯂꯤꯁꯦ ꯀꯔꯝ ꯀꯔ ꯆꯠꯆꯒꯦ ꯁꯨꯝ ꯈꯟꯅ ꯁꯨꯝ ꯈꯜꯂꯝꯃꯤꯅꯦ ꯑꯗꯣ ꯃꯐꯝꯗꯣ ꯁꯤ ꯖꯒꯥ ꯆꯠꯄ ꯌꯥꯕꯅꯤ ꯁꯤ ꯐꯖꯕꯅꯤ ꯍꯥꯏꯕꯅꯆꯤꯡꯕꯗꯨ ꯂꯩꯔꯒꯗꯤ ꯍꯥꯏꯐꯦꯠꯇꯪ ꯍꯥꯏꯕꯤꯔꯛꯑꯣ ꯑꯗꯨꯒ ꯑꯩꯈꯣꯏ ꯏꯁꯤꯟꯖꯍꯧꯒꯦ ꯑꯗꯨꯒ ꯑꯩꯈꯣꯏꯒꯤ ꯏꯁꯀꯠꯤꯟ ꯆꯀꯠꯇꯕ ꯀꯩꯅꯣꯁꯦ ꯁꯤꯗꯩꯁꯤꯗ ꯑꯩꯈꯣꯏ ꯍꯧꯗꯣꯛꯀꯦ ꯇꯧꯕꯅ ꯁꯤꯃ ꯏꯁꯄꯣꯔꯠ ꯆꯠꯁꯤ ꯍꯥꯏꯕꯅꯆꯤꯡꯕꯗꯣ
ꯆꯠꯄꯒꯤꯗꯤ ꯑꯗꯨꯝ ꯀꯩꯅꯣ ꯆꯠꯄ ꯌꯥꯏ ꯂꯣꯛ ꯇꯥꯛꯁꯦ
ꯎꯝ
ꯂꯣꯛꯇꯥꯛꯁꯤ ꯑꯗꯨꯝ ꯆꯠꯄ ꯌꯥꯔꯦ ꯑꯗꯒꯤ ꯑꯗꯨꯝ ꯉꯁꯥꯏꯒꯤ ꯋꯥꯇꯔ ꯄꯥꯔꯛꯇꯣ ꯑꯗꯨꯔꯁꯨ ꯑꯗꯨꯝ ꯆꯠꯄ ꯀꯔꯤꯝ ꯀꯥꯏꯗꯦ ꯋꯥꯇꯔ ꯄꯥꯔꯛꯁꯤꯁꯨ ꯑꯗꯨꯝ ꯆꯠꯅꯩ ꯍꯥꯏꯕ ꯑꯗꯒꯤ ꯑꯥ ꯁꯤꯒꯤ ꯖꯤꯠ ꯒꯥꯔꯗꯦꯟ ꯁꯨ ꯆꯠꯄ ꯀꯩꯝ ꯀꯥꯏꯗꯦ ꯑꯗꯨꯁꯨ ꯐꯖꯕꯅꯦ
ꯎꯝ
ꯑꯗꯨꯒꯀ ꯑ ꯁꯣꯝ
ꯁ ꯑꯩꯒꯤ ꯐꯣꯟ ꯇꯧꯈꯠꯂꯛꯏꯁꯁꯤ ꯄꯥꯏꯁꯦ ꯎ ꯑꯗꯨꯒ ꯑꯁ ꯁꯥꯏ ꯁꯥꯏꯗꯒꯤ ꯐꯣꯟ ꯇꯩꯁꯟꯂꯛꯏꯅꯤ ꯇꯧꯏꯖ‌ꯦ ꯑꯗꯨꯒ ꯑꯥ ꯃꯊꯐꯝ ꯑꯩꯈꯣꯏ ꯈꯜꯂꯤꯁꯤ ꯍꯧꯖꯤꯛꯀꯤ ꯃꯉꯥꯁꯦ ꯑꯩ ꯐꯥꯔꯥꯁꯇ ꯐꯥꯔꯥꯁꯇ ꯑꯩꯈꯣꯏꯒꯤ ꯀꯪꯂꯥ ꯆꯪꯉꯒ ꯈꯪꯉꯅꯦꯕꯀꯣ ꯑꯩ ꯑꯩꯈꯣꯏ ꯑꯩꯈꯣꯏ ꯍꯥꯟꯅ ꯊꯝꯖꯗꯧꯁꯦ ꯐꯥꯁꯇ ꯀꯪꯂꯥ ꯆꯪꯉꯅꯤ ꯑꯗꯨꯒ ꯁꯦꯀꯦꯟꯗ ꯍꯧꯖꯤꯛꯀꯤ ꯁꯦꯀꯦꯟ ꯏꯁꯄꯣꯠꯇ ꯄꯣꯠꯁꯧ ꯂꯩꯕ ꯋꯥꯇꯔ ꯄꯥꯔꯛꯁꯤꯃ ꯆꯪꯒꯦꯅ ꯈꯟꯕ ꯊꯥꯗ ꯖꯨ ꯆꯪꯉꯦ ꯈꯟꯕ ꯑ ꯐꯣꯔꯗ ꯖꯩ ꯒꯥꯔꯗꯦꯟ ꯆꯪꯉꯦ ꯈꯟꯕ
ꯑꯣ
ꯑꯗꯨꯒ ꯁꯨꯝ ꯆꯠꯈ꯭ꯔꯒ ꯃꯣꯏꯔꯥꯡ ꯃꯣꯏꯔꯥꯡ ꯆꯠꯂꯕ ꯃꯣꯏꯔꯥꯡ ꯆꯠꯂꯒ ꯃꯣꯏꯔꯥꯡ ꯑꯩꯈꯣꯏ ꯂꯀꯈ ꯂꯩꯕ ꯈꯥꯏꯒꯤ ꯅꯣꯔꯩ ꯅꯣꯔꯩ ꯍꯥꯏꯕ꯭ꯔꯥ ꯎꯔꯩ ꯍꯥꯏꯕ ꯑꯃꯒꯀꯣ ꯒꯥꯔꯗꯦꯟ ꯑꯃ ꯂꯩꯕ ꯌꯥꯝ ꯐꯖꯕꯀꯣ ꯑꯗꯨ ꯆꯪꯉꯦ ꯈꯟꯕ ꯑꯗꯨꯝ ꯆꯪꯉꯨꯔꯒ ꯑꯃꯨꯛ ꯑꯩꯏ ꯂꯣꯛꯇꯥꯛ ꯁꯦꯟꯗ ꯆꯠꯂꯒꯅꯦ
ꯑꯥ
ꯑꯩꯈꯣꯏ ꯂꯥꯁ ꯑꯗꯨꯅ ꯂꯥꯁ ꯏꯁꯄꯣꯔ ꯑꯣꯏꯒ ꯇꯧꯕ ꯑꯗꯨ
ꯑꯗꯨꯁꯨ ꯌꯥꯏꯇꯣꯞꯄ ꯀꯩꯝ ꯀꯥꯏꯗꯦ ꯑꯗꯨꯁꯨ ꯑꯗꯨꯃꯥꯏꯅ ꯌꯥꯝ ꯑꯌꯥꯝꯕꯅ ꯍꯧꯖꯤꯛꯀ ꯅꯤꯁꯀꯥꯔꯁꯟ ꯆꯠꯅꯤꯡꯈꯤꯁꯤ ꯂꯥꯁ ꯂꯥꯁ ꯄꯣꯠꯁꯦ ꯁꯦꯟꯗ꯭ꯔꯥꯅ ꯑꯌꯥꯝꯕ ꯂꯣꯏ ꯑꯣꯏꯏꯌꯦ
ꯎꯝ ꯃꯐꯝꯗ ꯁꯥꯏꯒꯦ ꯑꯗꯨꯗ ꯈꯔ ꯀꯨꯏꯅ ꯆꯪꯅꯗ꯭ꯔꯥꯗ ꯑꯣꯏꯕ ꯑꯗꯨꯒ ꯂꯥꯁ ꯃꯆꯤꯟꯁꯨ ꯑꯣꯏꯕ ꯑꯔꯣꯏꯕ ꯁ ꯏꯁꯄꯣꯔꯠꯁ ꯑꯣꯏꯒꯨꯝꯕ ꯑꯅ ꯑꯣꯏꯕꯁꯣꯔꯗꯒꯤ ꯍꯜꯄꯅꯨꯡꯗ ꯑꯁꯨꯝꯅ ꯍꯜꯂꯛꯄ ꯃꯇꯝ ꯍꯜꯂꯛꯄ ꯃꯇꯝꯗ ꯑꯩꯈꯣꯏꯒꯤ ꯕꯤꯁꯦꯝꯄꯨꯔꯗ ꯑꯩꯈꯣꯏꯒꯤ ꯃꯥꯔꯀꯦꯇꯤꯡ ꯇꯧꯔꯒꯅꯦ ꯌꯨꯝ ꯍꯜꯂꯛꯄ ꯁꯤꯒꯤꯁꯤ ꯁꯤꯒꯨꯝꯕꯒꯤ ꯂꯝꯕꯤ ꯂꯝꯗꯥꯡ ꯑꯣꯏꯕꯅꯅꯦꯕ
ꯎꯝ
ꯀꯃꯥꯏꯅ ꯇꯧꯔꯤꯁꯦ ꯑꯗꯨꯒ ꯍꯧꯖꯤꯛꯁꯤꯕꯨ ꯃꯥꯒꯤ ꯑꯦꯟꯇ꯭ꯔꯤ ꯐꯤꯅꯆꯤꯡꯕꯁꯤ ꯀꯃꯥꯏ ꯀꯥꯏ ꯇꯧꯅꯖꯥꯠꯅꯣ ꯈꯪꯗ꯭ꯔꯣ
ꯑꯦꯟꯇ꯭ꯔꯤ ꯐꯤꯁꯦ ꯂꯩꯀꯥꯏꯒꯤ ꯑꯗꯨꯃꯥꯏꯅ ꯀꯨꯟ ꯀꯨꯟ ꯂꯥꯛꯄꯅꯤ ꯑꯗꯨꯝ ꯄꯩꯁꯥꯗꯤ ꯑꯗꯨꯝ ꯇꯥꯗꯤ ꯇꯥꯕꯅꯤ
ꯑꫭ ꯑꯗꯨ ꯑꯗꯨ ꯕꯁ ꯐꯤꯌꯥꯔꯁꯦ ꯕꯁ ꯕꯔꯥ ꯍꯥꯏꯂꯔ ꯀꯩꯅꯣ ꯑꯩꯈꯣꯏꯃꯟꯁꯦ ꯂꯨꯄꯥ ꯂꯤꯁꯤꯡ ꯇꯔꯥꯃꯊꯣꯏ ꯇꯔꯥ ꯑꯗꯨꯃꯥꯏꯅ ꯁꯨꯝ ꯆꯠꯅ ꯃꯥꯜꯂꯕꯀꯣ
ꯎꯝ
ꯑꯗꯨꯒꯤ ꯑꯦꯃꯥꯎꯟꯗꯨꯒꯤ ꯃꯇꯨꯡ ꯏꯟꯅ ꯑꯈꯣꯏꯅ ꯁꯣꯝꯗ ꯁꯦꯟ ꯗꯤ ꯀꯂꯦꯛꯁꯟ ꯇꯧꯕꯗꯨꯁꯨ ꯑꯃꯁꯨꯡ ꯃꯤꯁꯤꯡꯒꯤ ꯃꯇꯨꯡ ꯏꯟꯅ ꯍꯥꯏꯗꯤ ꯒꯥꯔꯤ ꯑꯃꯥꯅ ꯆꯟꯂꯤꯁꯦ ꯃꯤ ꯅꯤꯐꯨ ꯃꯉꯥꯅꯦꯕ ꯁꯤꯠ ꯀꯦꯄꯥꯁꯤꯇꯤꯁꯦ ꯑꯔꯥꯎꯟ ꯑꯔꯥꯎꯟ ꯍꯥꯏꯇꯥꯔꯦ ꯆꯧꯔꯥꯛꯅ ꯍꯥꯏꯇꯥꯔꯦꯀꯣ ꯄꯣꯁꯤꯃꯤꯂꯤꯇꯤ ꯐꯣꯔꯇꯤ ꯐꯥꯏꯕꯅꯦꯕ ꯑꯗꯨꯑꯣꯏꯗꯤ ꯃꯤ ꯐꯣꯔꯇꯤ ꯐꯥꯏꯕ ꯍꯥꯞꯆꯟ ꯇꯥꯔꯗꯤ ꯑꯥ ꯒꯥꯔꯤ ꯑꯅꯤꯗ ꯃꯤ ꯅꯥꯏꯟꯇꯤ ꯅꯥꯏꯟꯇꯤ ꯇꯥꯏ ꯅꯠꯇ꯭ꯔꯣ ꯅꯥꯏꯟꯇꯤ ꯇꯥꯔꯥꯗꯤ ꯄꯨꯟꯅꯥ ꯂꯨꯄꯥ ꯀꯌꯥ ꯈꯥꯏꯅꯔꯥ ꯌꯥꯒꯦꯗꯣ ꯑꯩꯈꯣꯏ ꯍꯣꯠꯀꯦ ꯇꯧꯕ ꯈꯣꯠꯇꯣꯏꯅꯦꯕ ꯈꯪꯕ꯭ꯔꯥ
ꯎꯝ
ꯑꯗꯨ ꯀꯥꯛꯁꯟ ꯆꯠꯄꯁꯦ ꯀꯥꯟꯅꯕꯁꯦ ꯑꯝꯇꯥ ꯍꯥꯏꯔꯛꯑꯣ ꯀꯩ ꯀꯩ ꯀꯥꯟꯅꯕ ꯂꯩꯒꯦ ꯍꯥꯏꯐꯦꯠꯇꯥ ꯍꯥꯏꯔꯛꯎꯗꯅ
ꯆꯠꯄꯩ ꯀꯥꯟꯅꯕꯁꯦ ꯑꯁꯨꯛꯀꯤ ꯃꯇꯤꯛ ꯀꯥꯟꯅꯈ꯭ꯔꯦ ꯂꯝꯇꯨ ꯈꯪꯗꯦ ꯑꯃꯥ ꯈꯪꯍꯧꯗꯣꯏꯅꯤ
ꯑꯗꯥꯒꯤ ꯃꯤ ꯊꯦꯡꯅꯕ ꯂꯝ ꯆꯠꯊꯣꯛꯑꯕꯅꯤꯅ ꯀꯃꯥꯏꯅ ꯇꯧꯔꯒ ꯃꯤ ꯊꯦꯡꯅꯕ ꯂꯝꯃꯤꯠ ꯇꯨꯃꯤꯠ ꯈꯪꯕ ꯂꯣꯏ ꯍꯦꯟꯒꯠꯂꯛꯇꯣꯏꯅꯦ ꯑꯗꯨꯝ ꯀꯥꯟꯅꯔꯤ ꯃꯥꯡꯖꯕꯗꯤ ꯂꯩꯇꯦ ꯑꯩꯈꯣꯏ ꯅꯤꯌꯣꯝ ꯆꯨꯝꯅ ꯆꯠꯇꯥꯔꯥꯗꯤ ꯏꯁꯀꯥꯁꯟ
ꯑꯗꯒꯤ ꯑꯉꯥꯡꯒꯤ ꯄꯨꯛꯅꯤꯡ ꯂꯧꯁꯤꯡ ꯅꯠꯇ꯭ꯔꯥ
ꯎꯝ
ꯄꯨꯛꯅꯤꯡ ꯅꯨꯡꯁꯤꯡ ꯑꯣꯏꯅꯤ ꯑꯩꯈꯣꯏꯒꯤ ꯋꯥꯈꯟꯗ ꯃꯥꯏꯟꯗ ꯍꯥꯏꯇꯥꯔꯦ ꯈꯣꯆꯤ ꯑꯃ ꯃꯥꯏꯟ ꯔꯤꯐ꯭ꯔꯦꯁ ꯇꯧꯊꯣꯛꯏꯅꯤ ꯑꯗꯨꯛ ꯀꯨꯏꯅꯥ ꯉꯁꯥꯏꯒꯤ ꯌꯨꯝꯗꯒꯤ ꯂꯦꯡꯗꯅ ꯂꯩꯔꯒ ꯂꯩꯔꯨꯔꯒ ꯉꯁꯥꯏꯒꯤ ꯋꯥꯈꯜ ꯑꯩꯈꯣꯏꯒꯤ ꯇꯧꯐꯝ ꯈꯪꯗꯕ ꯈꯣꯠꯇꯕ ꯄꯨꯛꯅꯤꯡ ꯂꯥꯡꯇꯛꯅꯥꯕ ꯃꯌꯥꯝꯗꯣ ꯐꯨꯡꯕꯪꯅꯕꯥ ꯃꯌꯥꯝꯗꯣ ꯆꯠꯊꯣꯛꯑꯒꯗꯤ ꯑꯗꯨ ꯐꯗꯣꯏꯅꯦꯕꯀꯣ
ꯎꯝ
ꯑꯈꯣꯏ ꯂꯩꯀꯥꯏꯗ ꯁꯨꯝ ꯂꯩꯀꯥꯏꯒꯤ ꯇꯥꯁꯨꯝ ꯂꯩꯀꯥꯏ ꯈꯒꯥ ꯂꯩꯀꯥꯏꯗ ꯈꯪꯕ ꯂꯩꯀꯥꯏꯒꯤ ꯖꯒꯥ ꯈꯪ ꯈꯪꯉꯥꯀꯩꯗꯧꯅꯤ ꯅꯠꯇ꯭ꯔꯥ ꯑꯇꯣꯞꯄ ꯖꯒꯥ ꯈꯔꯥ ꯆꯠꯂꯛꯒꯥ ꯑꯦ ꯁꯤ ꯖꯒꯥꯖꯤꯗꯥ ꯑꯗꯨ ꯂꯩꯕꯅꯤ ꯁꯤ ꯖꯒꯥꯥ ꯖꯨ ꯂꯩꯕꯅꯤ ꯁꯤ ꯖꯒꯥꯁꯤꯅ ꯋꯥꯇꯔ ꯄꯥꯛ ꯂꯩꯕꯅꯤ ꯑꯁ ꯑꯩꯈꯣꯏꯒꯤ ꯋꯥꯇꯔ ꯄꯥꯛ ꯌꯦꯡꯉꯦ ꯍꯦ ꯑꯈꯣꯏꯗꯤ ꯑꯩꯈꯣꯏꯗꯤ ꯂꯣꯛꯇꯥꯛ ꯀꯣꯏꯔꯦ ꯍꯤ ꯇꯣꯡꯉꯦ ꯍꯥꯏꯕ ꯃꯌꯥꯝ ꯂꯩꯇꯔꯥꯅꯦ ꯑꯗꯨꯒꯨꯝꯕ ꯃꯈꯣꯏꯒꯤ ꯊꯃꯣꯏꯗꯁꯨ ꯊꯃꯣꯏꯗ ꯆꯨꯈꯤꯗꯧꯕ ꯍꯥꯏꯕꯒꯤ ꯀꯩꯅꯣꯗꯣ ꯀꯥꯎꯉꯝꯗꯕꯥ ꯌꯥꯝꯅ ꯑꯃꯁꯨ ꯑꯣꯏꯗꯣꯏꯅꯦꯕ ꯍꯧꯖꯤꯛ ꯆꯠꯈꯤꯁꯤꯅ ꯃꯈꯣꯏ ꯑꯔꯣꯏꯕ ꯑꯔꯣꯏꯕ ꯑꯣꯏꯕꯁꯦ ꯅꯠꯇ꯭ꯔꯥ ꯅꯠꯇ꯭ꯔꯒꯅ
ꯎꯝ
ꯃꯊꯪ ꯆꯠꯄꯁꯦ ꯃꯊꯪ ꯆꯠꯂꯄꯥ ꯃꯇꯝꯗꯥꯗꯤ ꯃꯗꯨꯅ ꯋꯥꯈꯜ ꯂꯧꯁꯤꯡ ꯑꯣꯏꯍꯧꯗꯣꯏꯅꯦꯕ ꯍꯥꯟꯅ ꯆꯠꯈꯤꯕꯗꯣ ꯑꯁꯤꯗ ꯃꯁꯤꯗ ꯃꯈꯥ ꯌꯦꯡꯈꯤꯕꯅꯤ ꯁꯤꯗꯤ ꯌꯦꯡꯗꯕꯅꯤ ꯁꯤꯗꯥ ꯁꯤ ꯂꯩꯕꯅꯦ ꯍꯥꯏꯕꯣ ꯈꯪꯗꯣꯏꯅꯦꯕ ꯅꯠꯇ꯭ꯔꯥ
ꯑꯥ
ꯎꯝ ꯆꯠꯄꯥꯁꯦ ꯌꯥꯝ ꯀꯥꯟꯅꯩꯌꯦ ꯏꯁꯀꯥꯁꯟ ꯆꯠꯄꯥ ꯀꯥꯂꯦꯟꯟꯁꯦ ꯌꯥꯝ ꯁꯥꯏꯅꯦ
ꯎꯝ ꯁꯥꯏ ꯁꯥꯕꯗꯤ
ꯎꯝ ꯁꯤ ꯑꯗꯨꯏ ꯑꯗꯥꯏ ꯗꯤꯀꯁꯟ ꯆꯠꯅꯕꯕꯣ
ꯑꯣ ꯍꯣꯏ ꯏꯁꯀꯔꯁꯟꯁꯦ ꯑꯗꯨꯝ ꯆꯠꯂꯦ ꯂꯩꯀꯥꯏꯒꯤ ꯈꯔ ꯈꯔꯗꯤ
ꯎꯝ
ꯀꯔ ꯆꯠꯄ ꯅꯠꯇ꯭ꯔꯕꯁꯨ ꯍꯥꯏꯇꯥꯔꯦ
ꯑꯗꯨꯝ ꯆ ꯀꯆ ꯀꯆꯨ ꯀꯥꯏꯔꯦꯟ
ꯎꯝ
ꯄꯤꯛꯅꯤꯛ ꯆꯠꯄ ꯌꯥꯎꯔꯕꯣ
ꯍꯥ
ꯄꯤꯛꯅꯤꯛ ꯆꯠꯄ ꯌꯥꯎꯔꯕꯣ
ꯎ ꯇꯤꯛꯅꯤꯛꯁꯦ ꯍꯣꯏ ꯌꯥꯎꯔꯤ ꯑꯌꯥꯝꯕ ꯑꯗꯨꯝ ꯂꯣꯏꯅꯃꯛ ꯍꯣꯏ ꯁꯤꯟ ꯊꯨꯅꯉꯥꯏ ꯆꯠꯂꯦ ꯍꯥꯏꯇꯥꯅꯤ꯫
ꯇꯤꯀꯅꯤꯛ ꯑꯃꯨꯛ ꯆꯠꯁꯤꯔꯣ ꯍꯟꯗꯛꯟꯗꯛ ꯍꯟꯗꯛꯀꯤ ꯆꯠꯂꯣ ꯆꯠꯇ꯭ꯔꯤꯕꯣ꯫
ꯍꯟꯗꯛ ꯊꯥꯒꯤꯗꯤ ꯆꯠꯇ꯭ꯔꯔꯤ꯫
ꯑꯗ ꯑꯃꯨꯛꯇꯪ ꯆꯠꯣꯛꯆꯔꯑꯣ ꯑꯩꯈꯣꯏ ꯈꯔꯥꯇꯧꯔꯒ꯫
ꯌꯥꯏꯌꯦ ꯌꯥꯏꯌꯦ ꯆꯠꯁꯦ꯫
ꯑꯩꯈꯣꯏꯅ ꯁꯤꯗꯒꯤ ꯊꯣꯡ ꯊꯥꯅꯕꯁꯤꯗ ꯁꯤꯗꯒꯤ ꯊꯣꯡ ꯊꯥꯅꯕꯁꯤꯅ ꯄꯨꯔꯦꯗꯅ ꯑꯗ__
ꯑꯣ
ꯑꯗꯨꯒ ꯑꯗꯥ ꯄꯨꯂꯞ ꯇꯧꯔꯨꯕ꯫
ꯌꯥꯏ꯫
ꯑꯗꯨꯒ ꯑꯗꯣ ꯃꯥꯔꯁ ꯑꯦꯄ꯭ꯔꯤꯜ ꯍꯧꯖꯤꯛꯁꯤ ꯖꯨꯟ ꯀꯣ꯫
ꯎꯝ
ꯃꯦ ꯖꯨꯟ ꯖꯨꯂꯥꯏ ꯁꯤ ꯃꯔꯛꯁꯤꯗꯅꯦꯕ ꯃꯦ ꯖꯨ ꯖꯂꯥꯏ꯭ꯥꯏꯁꯤꯅꯦꯕ ꯆꯠꯂꯤꯁꯁꯤ ꯃꯌꯥꯝꯅ꯫ ꯖꯨꯂꯥꯏꯐꯥꯎꯗ ꯐꯠ ꯁꯠꯅꯗ꯭ꯔꯦ ꯅꯣꯡ ꯈꯔ ꯇꯥꯍꯧꯔꯦ ꯍꯧꯖꯤꯛꯇꯤ ꯍꯧꯖꯤꯛ ꯖꯨꯟꯒ ꯃꯦꯔꯗꯅꯦ ꯆꯠꯅꯁꯦ ꯃꯌꯥꯝꯅ꯫
ꯍꯣꯏ
ꯑꯗꯣ ꯖꯨꯟ ꯃꯦꯗ ꯍꯧꯔꯦ ꯅꯠꯇ꯭ꯔꯥ꯫
ꯎꯝ
ꯖꯨꯟꯒꯤ ꯁꯤꯗꯩꯗ꯫ ꯑꯗꯨ ꯆꯠꯍꯧꯕꯗꯤ ꯐꯩꯌꯦ ꯄꯨꯟꯅ ꯑꯩꯈꯣꯏꯅ ꯍꯥꯟꯅ ꯈꯪꯅꯔꯛꯄ__ ꯑꯗ ꯑꯩꯈꯣꯏ ꯂꯣꯏ ꯏꯃꯥꯟꯅꯕꯁꯤꯡ ꯍꯥꯏꯇꯥꯔꯦꯀꯣ ꯍꯧꯖꯤꯛꯖꯤ ꯅꯣꯏ ꯏꯃꯥꯟꯅꯕꯁꯤꯡꯁꯦ ꯇꯥꯟꯅꯔꯒꯅꯦ__
ꯍꯣꯏ ꯍꯣꯏ
ꯇꯗ ꯆꯠꯁꯦ
ꯆꯠꯁꯤ ꯃꯇꯝ ꯑꯗꯨ ꯃꯇꯝꯗꯣ ꯍꯥꯏꯔꯛꯑꯣ ꯑꯗꯨꯗꯨꯒ ꯆꯠꯁꯦ꯫
ꯍꯣꯏ ꯃꯅ ꯈꯝꯅꯖꯦ
ꯍ
ꯍꯧꯖꯤꯛ ꯅꯨꯡꯗꯥꯡꯒꯤꯗꯤ ꯆꯥꯛ ꯏꯁꯤꯡ ꯑꯗꯨꯃꯥꯏꯅ ꯇꯧꯔꯒꯦ꯫
ꯏꯝꯐ ꯆꯥꯏꯁꯤꯡꯁꯤꯁꯦ ꯊꯣꯡꯉꯤ ꯑꯩꯈꯣꯏ ꯏꯃꯥꯅ꯫
ꯀꯩ ꯏꯟꯖꯥꯡ ꯊꯣꯡꯉꯤ ꯖꯠꯅꯣ꯫
ꯌꯦꯟꯖꯥꯡꯁꯦ ꯆꯝꯊꯣꯡꯉꯤꯅꯦ ꯃꯅ ꯊꯣꯡꯗꯧ ꯃꯥꯜꯂꯦ
ꯎꯝ
ꯁꯥꯡꯂꯛꯄꯅꯤꯅ ꯑꯆꯝꯕꯕ ꯉꯥꯛꯇ ꯆꯥꯁꯤꯦꯅ ꯍꯥꯏꯅꯤꯡꯕ ꯑꯗꯨꯅꯤ꯫
ꯎꯝ ꯏꯆꯝꯕꯂ ꯆꯥꯔꯝꯃꯤ
ꯊꯥꯎꯒꯤꯗ ꯆꯥꯁꯤꯟꯅꯕꯗ ꯍꯛꯆꯥꯡꯕꯨ ꯅꯨꯡꯉꯥꯏꯇꯕ
ꯎꯝ
ꯑꯗꯨꯒꯤꯁꯨ ꯀꯨꯏꯨ ꯍꯥꯏꯇꯥꯔꯦ
ꯎꯝ ꯅꯁꯥ ꯅꯨꯡꯉꯥꯏꯇꯦ ꯍꯥꯏꯗꯣ ꯐꯔꯕꯣ꯫
ꯑ ꯍꯛꯆꯥꯡꯗ ꯑꯗꯨꯝ ꯈꯔ ꯑꯗꯨꯝ ꯐꯔꯦ꯫
ꯎꯝ
ꯅꫭꯏꯗꯤ ꯆꯥꯛ ꯏꯁꯤꯡ ꯀꯃꯥꯏ ꯀꯃꯥꯏꯅ